ꯇꯥꯏ
ꯀꯩꯗꯧꯔꯤꯒꯦ
ꯇꯨꯃ ꯃꯅꯤ
ꯆꯥꯛ ꯆꯥꯔꯕ
ꯁꯔꯦ ꯎꯗꯤ
ꯆꯔ
ꯀꯩ ꯂꯩꯒꯦ ꯊꯥꯖꯗꯅ ꯐꯣꯟ ꯇꯧꯔꯛꯏꯕꯣ
ꯄꯥꯎꯁꯨ ꯐꯥꯎꯅꯗꯕ ꯀꯨꯏꯔꯦ ꯅꯨꯡꯉꯥꯏꯔꯤꯕꯅ ꯀꯔꯝ ꯀꯔꯝ ꯇꯧꯔꯤꯒꯦꯅ ꯍꯪꯉꯛꯏꯅꯤꯅꯦ ꯀꯔꯝ ꯀꯔꯝ ꯇꯧꯔꯤꯒꯦ
ꯅꯤꯡꯗꯤ ꯅꯤꯡꯁꯤꯡꯉꯤꯕ ꯑꯣꯏꯔꯦ
ꯅꯤꯡꯁꯤꯡꯉꯤꯗ ꯅꯣꯏꯅꯇꯕꯨ ꯅꯤꯡꯁꯤꯡꯗꯕꯩ ꯋꯥꯇꯅꯤ
ꯏꯗꯤ ꯀꯩꯗꯧꯔꯕꯅꯣꯅ ꯀꯨꯏꯅ ꯐꯣꯟꯒ ꯆꯣꯡꯗꯣꯛ ꯇꯔꯛꯑꯛꯇꯕꯗꯨꯗ ꯇꯧꯕꯁꯨ ꯄꯥꯏꯗꯦ
ꯐꯣꯟꯁꯦ ꯌꯥꯔꯨꯗ꯭ꯔꯕ ꯃꯔꯛ ꯑꯃꯗ ꯅꯣꯏꯒꯤ ꯅꯝꯕꯔꯈꯩꯁꯨ ꯃꯥꯡꯉꯨꯔꯕ ꯑꯗꯨꯅꯅꯤ
ꯍꯧꯖꯤꯛꯄꯨ ꯌꯥꯔꯕ ꯣ
ꯍꯧꯖꯤꯛ ꯄꯨꯔꯤ ꯌꯥꯔꯦ
ꯑꯣ
ꯀꯃꯥꯏ ꯀꯃꯥꯏ ꯇꯧꯔꯤꯒꯦ ꯎꯝ ꯎꯝ
ꯑꯩꯗꯤ ꯅꯪꯗꯤ
ꯑ ꯁꯨꯝ ꯀꯩ ꯀꯩꯗꯤ ꯍꯣꯠꯅꯔꯤꯒꯦ ꯍꯧꯖꯤꯛ ꯆꯞꯄ
ꯍꯣꯠꯅꯕ ꯍꯥꯏꯁꯦ ꯀꯩꯁꯨ ꯊꯣꯏꯗꯣꯛꯄ ꯍꯣꯠꯅꯗꯦꯗ ꯁꯨꯝ ꯌꯨꯝꯗ ꯊꯕꯛ ꯏꯪꯈꯥꯡ ꯈꯔ ꯇꯧꯔꯒ ꯂꯩꯔꯤ ꯅꯪꯒꯤꯗꯤ
ꯆꯞ ꯃꯥꯟꯅꯩ ꯀꯩꯁꯨ ꯊꯣꯏꯗꯣꯛꯄ ꯇꯧꯗꯦ
ꯀꯣꯏꯔꯦꯅꯦ ꯎꯒꯤꯗꯕ ꯍꯥꯟꯅ ꯄꯨꯜꯂꯝꯕꯁꯤꯡ ꯇꯁꯨ ꯑꯝꯇ ꯊꯦꯡꯅꯈꯤꯗ꯭ꯔꯦ ꯃꯥꯏ ꯃꯥꯏꯒꯤ ꯊꯕꯛ ꯁꯤꯖꯤꯟꯅꯈ꯭ꯔꯕꯅꯤꯅ
ꯍꯣꯏꯅꯦ ꯄꯨꯟꯕꯁꯨ ꯑꯝꯇ ꯐꯪꯅ ꯇ꯭ꯔꯦ ꯑꯗꯨꯅꯤ
ꯍꯣꯏ ꯅꯣꯡ ꯐꯥꯗꯣꯛ ꯅꯣꯡ ꯐꯥꯗꯣꯛ ꯄꯨꯟꯊꯣꯛꯁꯤ ꯊꯕꯛ ꯁꯪꯅꯔꯒꯗꯤ ꯍꯧꯖꯤꯛꯄꯨ ꯍꯦꯛꯇ ꯃꯇꯝ ꯂꯦꯞꯅꯔꯁꯤꯒ ꯑꯩꯅꯦ ꯑꯗꯨꯝ ꯁꯪꯅꯕ ꯇꯥꯏꯃꯤꯡ ꯑꯃ ꯍꯦꯛꯇꯗ
ꯑꯗꯨꯅꯦ ꯑꯩꯁꯨ ꯐꯣꯟ ꯇꯧꯔꯛꯏꯉꯩꯁꯤꯗ ꯄꯨꯟꯗꯕꯁꯨ ꯀꯨꯏꯔꯦ ꯑꯇꯪ ꯄꯨꯟꯊꯣꯛꯁꯦꯅ ꯍꯥꯏꯒꯦꯅ ꯈꯜꯂꯝꯃꯤꯅꯤ
ꯌꯥꯏꯌꯦ ꯌꯥꯏꯌꯦ ꯑꯗꯣ ꯄꯨꯟꯕꯗꯤ ꯑꯩꯗꯤ ꯍꯧꯖꯤꯛꯀꯥꯟꯒꯤ ꯑꯉꯥꯡꯈꯩꯅ ꯆꯠꯅꯕꯁ‌ꯦ ꯅꯠꯇꯕꯤꯗ ꯊꯥꯏꯅꯒꯤ ꯑꯩꯈꯣꯏꯒꯤ ꯑꯍꯜ ꯂꯃꯟꯁꯤꯡꯒ ꯃꯔꯤ ꯂꯩꯅꯕ ꯃꯐꯝꯁꯤꯡ ꯍꯥꯏꯕꯗꯤ ꯀꯪꯂꯥꯒꯨꯝꯕ ꯀꯩꯕꯨꯜ ꯂꯝꯖꯥꯎꯒꯨꯝꯕ ꯁꯉꯥꯏ ꯂꯩꯕ ꯁꯤꯒꯨꯝꯕꯁꯦ ꯆꯠꯅꯤꯡꯉꯤꯅꯦ ꯅꯣꯏꯗꯤ ꯀꯔꯤ ꯌꯥꯅꯤꯡꯗꯕ꯭ꯔꯥ
ꯌꯥꯅꯤꯡꯉꯦ ꯑꯗꯨꯅꯕꯨ ꯍꯦꯟꯅ ꯑꯗꯨꯅꯕꯨ ꯍꯦꯟꯅ ꯅꯨꯡꯉꯥꯏꯗꯣꯏꯅꯦ ꯊꯥꯏꯅꯒꯤ
ꯒꯨꯝꯕꯁꯤꯗ ꯆꯠꯄꯅꯕꯨ ꯍꯦꯟꯅ
ꯍꯣꯏ ꯑꯗꯣ ꯍꯧꯖꯤꯛꯀꯥꯟꯁꯤꯕꯨ ꯍꯧꯖꯤꯛꯀꯥꯟꯁꯤꯕꯨ ꯀꯩꯀꯩ ꯃ ꯊꯦꯟꯅ ꯍꯥꯎꯔꯤꯒꯦ ꯁꯥꯒꯠꯂꯛꯄꯁꯤꯗ ꯆꯥꯛ ꯏꯁꯤꯡ ꯆꯥꯕꯒꯥꯗꯤ ꯌꯥꯗ꯭ꯔ ꯄꯣꯠꯅꯤ ꯑꯩꯈꯣꯏꯗꯤ
ꯁꯥꯒꯠꯂꯛꯑꯕꯅꯤꯅ ꯊꯥꯎ ꯊꯨꯝꯗꯤ ꯆꯥꯗ꯭ꯔꯦ ꯊꯥꯎ ꯊꯨꯝ ꯑꯆꯝꯕ ꯅ ꯍꯦꯟꯅ ꯍꯥꯥꯎꯔꯦ ꯍꯧꯖꯤꯛꯀꯥꯟꯗꯤ ꯁꯥꯒ ꯁꯥꯒꯠꯂꯛꯄꯒ ꯅꯪꯗꯤ ꯀꯩꯀꯩꯅ ꯍꯥꯎꯔꯤꯒꯦ ꯎꯝ
ꯍꯤꯟꯁꯥꯡꯁꯦ ꯆꯞ ꯃꯥꯟꯅꯩꯗ ꯑꯗꯨꯝ ꯑꯆꯝꯕꯅ ꯀꯩꯅꯣ ꯇꯧꯔꯤ ꯅꫭꯏꯗꯤ ꯍꯪꯒꯣꯜ ꯆꯥꯎꯕꯅꯤꯅ ꯍꯤꯟꯁꯥꯡ ꯅꯥꯄꯤꯗꯤ ꯋꯥꯠꯂꯝꯃꯣꯏꯅꯦ
ꯄꯤꯒꯤ ꯍꯤꯡꯒꯣꯜ ꯑꯗꯨꯝ ꯊꯥꯖꯕꯅꯤꯅ
ꯑꯣ ꯑꯗꯣ ꯑꯗꯨ ꯀꯩ ꯏꯟꯁꯥꯡ ꯆꯥꯔꯒꯦꯅꯦ ꯉꯁꯤꯕꯣ
ꯉꯁꯤꯗꯤ ꯁꯧꯒ꯭ꯔꯤ ꯑꯃ ꯊꯣꯛꯉꯦ ꯀꯥꯡꯒꯧ ꯑꯃ ꯉꯧꯔꯒ ꯆꯥꯔꯦ ꯅꯣꯏꯒꯤꯗꯤ
ꯑꯩꯈꯏꯁꯦ ꯀꯥꯡꯁꯣꯏ ꯑꯃ ꯇꯧꯔꯒ ꯁꯤꯡꯖꯨ ꯑꯃ ꯁꯨꯔꯦ ꯉꯥꯔꯤꯒ ꯇꯧꯔꯒ ꯑꯗꯨꯒ ꯆꯥꯈ꯭ꯔꯦ ꯑꯆꯝꯕꯅ ꯍꯥꯎꯋꯤꯗ ꯁꯥꯕꯅꯤꯅꯀꯣ ꯌꯥꯝ ꯁꯥꯒꯠꯂꯛꯏꯅꯦ ꯑꯍꯜ ꯂꯃꯟ ꯅꯣꯏꯒꯤ ꯑꯍꯜ ꯂꯩꯔꯤꯁꯤꯡꯗꯨꯕꯨ ꯀꯩꯝ ꯇꯧꯗꯕ꯭ꯔꯣ ꯑꯍꯜ ꯂꯃꯟꯁꯨ ꯌꯥꯝ ꯂꯩꯔꯤꯗꯅ
ꯑꯍꯜ ꯂꯃꯟꯁꯤꯡꯁꯦ ꯁꯥꯒꯠ ꯁꯥꯅ ꯌꯥꯝ ꯁꯥꯒꯠꯂꯛꯄꯁꯤꯗ ꯃꯤꯅ ꯂꯣꯏ ꯁꯣꯟꯊꯅꯔꯦ ꯑꯍꯟꯁꯤꯡꯁꯤꯁꯨ
ꯎꯝ ꯍꯣꯏꯅꯦ ꯁꯥꯕꯅꯤꯅ ꯑꯩꯈꯣꯏꯐꯧ ꯂꯩꯐꯝ ꯈꯪꯗꯦꯕ ꯇꯧꯔꯤꯁꯦ
ꯑꯗꯨꯅꯦ
ꯑꯗꯣ ꯑꯥ ꯀꯩꯀꯩ ꯍꯣꯠꯅꯔꯤꯕ ꯍꯧꯖꯤꯛꯀꯥꯟꯅ ꯀꯔꯤ ꯀꯔꯤ ꯇꯧꯔꯒ ꯂꯩꯔꯤꯕ
ꯍꯧꯖꯤꯛꯀꯥꯟ ꯊꯣꯏꯗꯣꯛꯄ ꯇꯧꯗꯦ ꯊꯕꯛ ꯃꯆꯥ ꯃꯆꯥ ꯁꯨꯝ ꯌꯦꯡꯁꯤꯜꯂꯒ ꯂꯩꯔꯤ
ꯑꯣ ꯊꯕꯛ ꯁꯨꯝ ꯊꯥꯔꯤꯕ꯭ꯔꯥ ꯁꯔꯀꯥꯔꯒꯤ ꯀꯃꯥꯏꯅ ꯇꯧꯔꯤꯅꯣ
ꯍꯣꯏ ꯁꯨꯝ ꯌꯦꯡꯖꯜꯂꯤꯌꯦ ꯃꯇꯝ ꯃꯇꯝꯒꯤ ꯂꯥꯛꯄꯁꯤꯡꯁꯦ ꯁꯨꯝ
ꯑꫭ ꯌꯦꯡꯁꯤꯟꯕ ꯌꯥꯏꯗ ꯒꯥꯟꯙꯤ ꯊꯕꯛ ꯑꯃ ꯇꯧꯍꯧꯕꯅꯕꯨꯗꯤ ꯐꯔꯕꯖꯥꯠꯅꯤ ꯅꯠꯇ꯭ꯔꯗꯤ ꯋꯥꯅꯔꯕꯅꯤꯅꯀꯣ
ꯎꯝ ꯃꯥꯅꯦ ꯃꯥꯅꯦ ꯅꯪꯗꯤ ꯊꯥ ꯀꯩꯝꯇ ꯇꯧꯗ꯭ꯔꯕꯣ
ꯑ ꯑꯩꯁꯨ ꯁꯨꯝ ꯊꯕꯛ ꯃꯆꯥ ꯃꯆꯥ ꯈꯔ ꯊꯥꯔꯤꯌꯦ ꯑꯗ ꯗꯥꯎ ꯌꯦꯡꯒꯦꯅ ꯁꯨꯝ ꯊꯥꯖꯤꯜꯂꯤ ꯍꯥꯏ ꯈꯜꯂꯛꯑꯗꯤ ꯂꯥꯏꯕꯛ ꯐꯩꯗꯅ ꯀꯣ
ꯊꯥꯖꯟꯒꯗꯕꯅ ꯊꯥꯖꯟꯒꯗꯕ ꯍꯣꯠꯅꯕ ꯌꯥꯔꯤꯉꯩꯖꯤꯗ ꯍꫭꯠꯅ ꯍꯧꯒꯗꯝ
ꯎꯝ ꯑꯗꯣ ꯑꯝꯇꯪ ꯄꯨꯜꯂꯒ ꯊꯥꯏꯅꯒꯤ ꯑꯣꯏ ꯃꯐꯝꯁꯤꯡ ꯍꯥꯏꯐꯦꯠ ꯌꯦꯡꯉꯨꯁ ꯍꯥꯏꯕꯗꯨꯕꯨ ꯂꯣꯛꯇꯥꯛꯀꯨꯝꯕ ꯀꯩꯕꯨꯜ ꯂꯝꯖꯥꯎꯒꯨꯝꯕ ꯌꯦꯡꯉꯨꯁꯤ ꯍꯥꯏꯕꯗꯨꯕꯨ ꯅꯪꯕꯨ ꯀꯩꯕꯨꯜ ꯂꯝꯖꯥꯎꯁꯤꯕꯨ ꯍꯥꯟꯅ ꯆꯪꯈ꯭ꯔꯕꯔꯣ
ꯍꯥꯟꯅ ꯆꯪꯉꯨꯔꯣꯏꯗ ꯑꯉꯥꯡ ꯑꯣꯏꯔꯤꯉꯩ ꯏꯁꯀꯥꯔꯁꯟ ꯆꯠꯄ ꯈꯣꯠꯄꯗ
ꯑꯣ ꯒ꯭ꯌꯥꯟ ꯇꯥꯔꯕ ꯃꯇꯨꯡ ꯆꯠꯇ꯭ꯔꯤꯕ
ꯆꯠꯂꯔꯦ ꯀꯨꯏꯔꯦꯗꯅ ꯆꯠꯈꯤꯗꯕ ꯃꯗꯣ ꯍꯧꯖꯤꯛꯀ ꯍꯥꯏꯔꯗꯤ ꯑꯗꯨꯒꯤ ꯋꯥꯗ
ꯎꯝ ꯈꯪꯗꯦꯅ ꯇꯧꯔꯤꯁꯦ ꯑꯅꯥ ꯑꯌꯦꯛꯇꯤ ꯀꯩꯁꯨ ꯇꯧꯕ ꯂꯩꯇꯦ ꯍꯛꯆꯥꯡ ꯐꯅ ꯂꯩꯔꯤꯕ꯭ꯔꯥ
ꯑꯩ ꯀꯦꯗꯤ ꯊꯣꯏꯗꯣꯛꯄ ꯌꯥꯎꯗꯦ
ꯑꯗ ꯑꯅꯥ ꯑꯌꯦꯛꯄꯨ ꯌꯥꯎꯗ꯭ꯔꯒꯗꯤ ꯍꯧꯖꯤꯛꯇꯤ ꯐꯔꯦꯗ ꯂꯅꯥ ꯃꯈꯜ ꯃꯈꯜ ꯊꯣꯔꯛꯄꯁꯤꯗꯀꯣ
ꯃꯥꯅꯦ ꯃꯥꯅꯦꯦ ꯅꯪꯗꯤ ꯎꯝ
ꯑꯗꯨ ꯅꯥꯔꯦꯒ ꯑꯗꯥ ꯅꯥꯔꯦꯒꯅ ꯇꯧꯅꯕꯁꯤꯗ
ꯎ
ꯑꯗꯣ ꯅꯪ ꯑꯩꯈꯣꯏ ꯄꯨꯜꯂꯛꯄꯁꯤꯡꯗꯨꯗ ꯅꯪꯒ ꯀꯌꯥꯝ ꯄꯥꯎ ꯐꯥꯎꯅꯕ ꯉꯝꯕ ꯀꯌꯥꯝ ꯂꯩꯔꯤꯒꯦ
ꯍꯣꯏ ꯄꯨꯂꯛꯄꯗꯥ ꯍꯥꯏ ꯁꯦ ꯑꯩꯈꯣꯏ ꯏꯃꯥꯟꯅꯕꯤ ꯁ꯭ꯋꯥꯏꯗ ꯂꯩꯕ ꯑꯩꯈꯣꯏ ꯃꯣꯏ ꯃꯔꯤ ꯃꯉꯥ ꯑꯃ ꯑꯗꯒꯤ ꯅꯝꯕꯔ ꯌꯥꯎ ꯑꯩꯈꯣꯏ ꯃꯣꯏ ꯇꯔꯥꯃꯨꯛꯇꯤ ꯑꯗꯨꯝ ꯇꯔꯥ ꯀꯨꯟꯃꯨꯛꯇꯤ ꯑꯗꯨꯝ ꯑꯥꯎ ꯐꯥꯎꯅꯔꯒ
ꯐꯅꯌꯥꯝꯕꯨ ꯌꯥꯃꯤꯅꯦ ꯑꯗꯨ ꯅꯪꯅ ꯀꯩꯗꯧꯔꯕ
ꯄꯥꯎꯗꯣ ꯐꯥꯎꯅꯔꯛꯑꯁꯦ ꯅꯣꯏꯒꯤꯁꯨ ꯅꯃꯥꯟꯅꯕ ꯅꯃꯥꯟꯅꯕꯤꯈꯩ ꯅꯪ ꯅꯛꯅꯕꯈꯩꯗꯣ ꯐꯥꯎꯅꯔꯣ ꯑꯗꯨꯒ ꯄꯨꯟꯅꯕ ꯇꯧꯁꯤ ꯎꯝ ꯎꯝ
ꯍꯣꯏ ꯑꯩꯁꯨꯥꯎ ꯐꯥꯎꯅꯕ ꯈꯔꯕꯨꯗꯤ ꯂꯩꯕꯅꯤ ꯑꯗꯣ ꯐꯥꯎꯅꯕ ꯃꯣꯏꯅ ꯐꯥꯎꯅꯕꯁꯨ ꯈꯔ ꯂꯩꯔꯝꯒꯅꯤ ꯑꯗꯨꯒ ꯄꯨꯟꯅ ꯆꯠꯂꯁꯤ ꯑꯗꯨꯒ ꯌꯦꯡꯈꯜꯂꯕ ꯆꯥꯛ ꯆꯔꯥ ꯑꯃꯁꯨ ꯆꯥꯃꯤꯟꯅꯔꯒ ꯌꯦꯟꯖꯥꯡꯗꯤ ꯑꯩꯗꯤ ꯁꯥ ꯉꯥꯗꯒꯤꯕꯨ ꯊꯥꯏꯅꯒꯤ ꯃꯐꯝꯁꯤ ꯌꯦꯡꯕ ꯆꯠꯄꯅꯤꯅ ꯊꯥꯏꯅꯒꯤ ꯍꯥꯏꯗꯤ ꯍꯦꯟꯖꯥꯡ ꯅꯥꯄꯤ ꯂꯩꯗꯅ ꯑꯗꯨꯒꯨꯝꯕ ꯊꯅ ꯏꯁꯩꯒꯦꯝꯄꯣꯝꯕꯒꯨꯝꯕ ꯀꯩꯒꯨꯝꯕ ꯑꯗꯨꯒꯨꯝꯕ ꯆꯥꯅꯤꯡꯉꯤꯅꯦ ꯑꯩꯗꯤ
ꯍꯣꯏ ꯌꯥꯏꯑꯦ ꯁꯥꯒꯠꯂꯛꯄꯅꯤꯅꯆꯝ ꯃꯆꯥꯕꯗꯨꯅꯁꯨ ꯍꯦꯟꯅ
ꯑꯍꯣꯏ ꯀꯥꯡꯁꯣꯏꯒꯨꯝꯕ ꯀꯩꯒꯨꯝꯕ ꯁꯤꯡꯖꯨꯒꯨꯝꯕꯣ ꯑꯩꯈꯣꯏ ꯀꯥꯡꯁꯣꯏꯒꯨꯝꯕ ꯁꯤꯡꯖꯨꯒꯨꯝꯕꯁꯨ ꯌꯥꯎꯍꯜꯂꯒꯀꯣ ꯑꯗꯨꯒꯨꯝꯕ ꯀꯥꯡꯍꯧ ꯑꯃ ꯀꯩꯃ ꯇꯧꯔꯒ
ꯍꯣꯏꯅꯦ
ꯑꯗꯣ ꯅꯣꯏ ꯑꯗꯨꯗ ꯂꯥꯏ ꯍꯔꯥꯎꯅꯔꯤꯕ꯭ꯔꯣ ꯍꯧꯖꯤꯛꯀꯥꯟꯁꯤꯕꯣ
ꯂꯥꯏ ꯍꯔꯥꯎꯕꯁꯦ ꯍꯟꯗꯛꯀꯤꯗꯤ ꯂꯣꯏꯁꯤꯟꯈ꯭ꯔꯦ ꯅꯣꯏꯔꯣꯝꯗꯤ ꯍꯔꯥꯎꯅꯗ ꯇꯔꯤꯕ
ꯑꯩꯈꯣꯏꯔꯣꯝꯒꯤꯁꯨ ꯊꯥꯏꯅ ꯈꯔ ꯀꯨꯏꯔꯦ ꯂꯣꯏꯁꯤꯟꯈꯤꯕ ꯅꯣꯏ ꯆꯍꯤ ꯈꯨꯗꯤꯡꯒꯤ ꯍꯔꯥꯎꯕ꯭ꯔꯣ ꯅ ꯑꯩꯈꯣꯏꯒꯤꯗꯤ ꯀꯃꯥꯏꯅ ꯇꯧꯒꯦ
ꯆꯍꯤ ꯈꯨꯗꯤꯛ ꯍꯔꯥꯎꯋꯦ ꯑꯗꯨꯝꯗꯤ ꯍꯔꯥꯎꯋꯦ ꯃꯔꯛ ꯃꯔꯛꯇ ꯑꯃꯨꯛꯛ ꯂꯦꯞꯄꯗꯤ ꯌꯥꯎꯋꯦ ꯑꯉꯝꯕꯅꯗꯤ ꯑꯗꯨꯝ ꯍꯔꯥꯎꯋꯦ ꯂꯥꯏ ꯍꯔꯥꯎꯦ ꯃꯗꯤ
ꯅꯨꯃꯤꯠ ꯀꯌꯥꯅꯤ ꯀꯌꯥꯅꯤꯃꯨꯛ ꯍꯔꯥꯎꯒꯦ
ꯅꯨꯃꯤꯠ ꯍꯔꯥꯎꯅꯤꯕꯁꯦ ꯅꯨꯃꯤꯠ ꯇꯔꯥꯅꯤ ꯍꯔꯥꯎꯕ ꯑꯗꯒꯤ ꯑꯗꯨꯃꯥꯏꯅ ꯇꯧꯋꯦ ꯍꯟꯗꯛꯀꯤꯕꯨꯗꯤ ꯅꯨꯃꯤꯠ ꯍꯨꯝꯅꯤ ꯈꯛ ꯇꯧꯔ ꯂꯣꯏꯁꯟꯈ꯭ꯔꯦ ꯍꯟꯗꯛꯀꯤꯗꯤ
ꯑꯣ ꯀꯨꯏꯅ ꯇꯧꯗ꯭ꯔꯦꯕ
ꯀꯨꯏꯅ ꯇꯧꯗ꯭ꯔꯦ
ꯑꯣ ꯂꯥꯏ ꯍꯔꯥꯎꯕꯁꯤꯁꯨ ꯊꯥꯏꯅ ꯑꯩꯈꯣꯏꯅ ꯑꯉꯥꯡ ꯑꯣꯏꯖꯤꯛꯀꯥꯟꯗ ꯍꯔꯥꯎꯕꯒ ꯌꯥꯝ ꯈꯦꯠꯅꯔꯦꯗ ꯍꯧꯖꯤꯛꯀꯥꯟꯗꯤ
ꯦꯟꯅꯔ ꯈꯦꯟꯅꯔ
ꯏꯦ ꯀꯨꯏꯔꯕ ꯂꯥꯏ ꯍꯔꯥꯎꯕꯒꯨꯝꯕ ꯌꯦꯡꯗꯕꯁꯦ ꯑꯗꯨꯗ ꯂꯥꯏ ꯍꯔꯥꯎꯕ ꯑꯃꯇꯪ ꯌꯦꯡꯕ ꯆꯠꯀꯦꯅ ꯈꯟꯕ ꯑꯗꯨꯗ ꯀꯔꯥꯏ ꯀꯔꯥꯏꯗ ꯍꯔꯥꯎꯅꯔꯤꯕꯖꯥꯠꯅꯣꯅ ꯅꯪꯅ ꯈꯪꯕ ꯃꯐꯝ ꯍꯔꯥꯎꯕꯒꯗꯤ ꯂꯩꯇꯦ ꯍꯧꯖꯤꯛꯀꯥꯟꯁꯦ
ꯍꯧꯖꯤꯛꯀꯤꯁꯦ ꯍꯔꯥꯎꯅꯕꯁꯦ ꯂꯣꯏꯁꯥꯟꯅꯔꯛꯑꯕꯅꯦꯕ ꯍꯧꯖꯤ ꯂꯧꯁꯟꯅꯔꯕꯃꯤꯅ ꯍꯧꯖꯤꯛꯁꯦ ꯀꯗꯥꯏꯋꯥꯏꯗ ꯍꯔꯥꯎꯔꯤꯒꯦ ꯑꯃꯗꯤ
ꯑ ꯂꯣꯏ ꯁꯥꯟꯅꯔꯛꯑꯦꯕ
ꯑꯣ
ꯑꯗꯣ ꯌꯨꯝꯒꯤ ꯑꯍꯜ ꯂꯃꯟꯗꯤ ꯑꯅꯥ ꯑꯌꯦꯛ ꯀꯔꯤꯁꯨ ꯇꯧꯗꯕ꯭ꯔꯥ ꯑꯗꯨꯝ ꯀꯟꯅ ꯂꯩꯔꯤꯕ꯭ꯔꯥ
ꯑꯅꯥ ꯑꯌꯦꯛꯇꯤ ꯌꯥꯎꯗꯦ ꯊꯣꯏꯗꯣꯛꯄ ꯑꯗꯨꯝ ꯀꯟꯅ ꯂꯩꯔꯤ ꯅꯣꯏꯒꯤꯗꯤ
ꯑꯩꯈꯣꯏꯒꯤꯁꯨ ꯑꯗꯨꯝ ꯀꯟꯅ ꯂꯩꯔꯤꯗꯣ ꯃꯔꯛ ꯃꯔꯛꯇ ꯑꯅꯥ ꯑꯌꯦꯛꯄꯨꯗꯤ ꯈꯔ ꯌꯥꯎꯔꯛꯏ ꯑꯗꯨꯕꯨ ꯊꯣꯏꯗꯣꯛꯅ ꯌꯥꯝꯅ ꯂꯨꯅ ꯅꯥꯕꯕꯨꯗꯤ ꯅꯠꯇꯦꯗ ꯑꯗꯣ ꯍꯛꯆꯥꯡ ꯐꯅ ꯂꯩꯕꯗꯨꯅ ꯐꯩꯇ ꯃꯣꯏꯁꯨ ꯑꯍꯟ ꯑꯣꯏꯁꯜꯂꯛꯑꯕꯅꯤꯅꯀꯣ ꯆꯍꯤꯅꯤ ꯌꯥꯝ ꯆꯂꯕꯅꯤꯅ ꯗꯣ ꯅꯣꯏꯒꯤ ꯍꯩꯅꯧ ꯃꯌꯥꯝ ꯍꯧꯕꯗꯨꯗꯤ ꯍꯥꯎꯗꯤ ꯍꯥꯎꯕꯅꯤ ꯍꯦ ꯊꯥꯏꯅ ꯑꯩꯈꯣꯏꯅ ꯑꯉꯥꯡ ꯑꯣꯏꯔꯤꯀꯥꯟꯗ ꯆꯥꯕꯗꯣ
ꯍꯥꯎꯕꯅꯦ ꯄꯥꯂꯦ ꯃꯂꯦ ꯑꯇ ꯃꯨꯟꯕ ꯍꯧꯅꯔꯛꯑꯦ ꯀꯣꯏꯊꯣꯔꯛꯑꯣ ꯅꯣꯡꯃ
ꯍꯣꯏ ꯑꯩꯈꯣꯏ ꯄꯨꯟꯅ ꯆꯠꯄꯩꯗꯨꯗ ꯆꯥꯔꯁꯤ ꯅꯪꯅ ꯍꯦꯛ ꯄꯨꯔꯛꯑꯣ ꯍꯣꯏ ꯐꯔꯦ ꯐꯔꯦ ꯑꯗꯨꯗꯤ ꯊꯝꯃꯒꯦ